ꯍꯜꯂꯣ ꯑꯣ ꯏꯆꯦ ꯀꯃꯥꯏ ꯀꯃꯥꯏ ꯇꯧꯔꯤꯒꯦ ꯅꯨꯡꯉꯥꯏꯔꯤꯕꯣ
ꯑꯁ ꯉꯁꯤꯗꯤ ꯑꯩꯈꯣꯏꯗꯤ ꯐꯖꯅ ꯀꯣꯏꯕ ꯆꯠꯊꯔꯨꯔꯦ
ꯑꯁ ꯌꯥꯝ ꯅꯨꯡꯉꯥꯏꯕꯅꯤꯅꯦ ꯑꯗꯨꯗꯤ ꯍꯧꯖꯤꯛ ꯃꯇꯝꯁꯦ ꯀꯣꯏꯕ ꯆꯠꯄ
ꯁꯦ ꯌꯥꯝ ꯅꯨꯡꯉꯥꯏꯌꯦ ꯑꯩꯈꯣꯏꯁꯦ ꯀꯩꯅꯣꯗ ꯒꯥꯔꯗꯦꯟꯗ ꯆꯠꯂꯨꯕꯅꯤꯗ
ꯒꯥꯔꯗꯦꯟ ꯍꯥꯏꯖꯦ ꯀꯥꯏꯋꯥꯏꯗ ꯀꯔꯝꯕ ꯒꯥꯔꯗꯦꯟ ꯗꯅꯣ
ꯑꯥ ꯑꯥꯥꯥ ꯑꯩꯈꯣꯏꯒꯤ ꯃꯃꯥꯡꯂꯣꯝꯗ ꯂꯩꯕ ꯑꯃ ꯑꯥꯝ ꯒꯥꯔꯗꯦꯟ ꯑꯃ ꯑꯅꯧꯕ ꯑꯃꯗꯣꯛꯄ ꯑꯃꯅꯌꯦ ꯃꯃꯤꯡꯒꯗꯤ ꯊꯣꯟꯗ꯭ꯔꯤꯗ
ꯃ ꯃꯥ ꯃꯤꯡ ꯊꯣꯟꯗ꯭ꯔꯤꯕꫭ ꯑꫭ
ꯑꯗꯨꯒꯤꯗꯨꯗ ꯆꯠꯂꯒ ꯑꯩꯈꯣꯏꯁꯦ ꯑꯩꯈꯣꯏ ꯏꯃꯥꯟꯅꯕꯤꯁꯤꯡꯒ ꯐꯖꯅ ꯆꯥꯕ ꯊꯛꯄ ꯑꯗꯒꯤ ꯀꯣꯏꯕ ꯐꯖꯅ ꯉꯁꯤ ꯅꯨꯃꯤꯠꯁꯤꯃꯗꯤ ꯑꯗꯨꯃꯥꯏꯅ ꯇꯧꯔ ꯂꯣꯏꯁꯟꯈ꯭ꯔꯦ ꯑꯁ ꯀꯌꯥ ꯅꯨꯡꯉꯥꯏ ꯀꯣꯏꯕꯗꯣ ꯃꯐꯝꯗꯣ ꯀꯃꯥꯏꯅ ꯇꯧꯒꯦ ꯍꯥꯏꯔꯒꯅꯦ ꯑꯩꯈꯣꯏꯒꯤ ꯑ ꯀꯩꯅꯣꯗꯣ ꯎꯝ ꯂꯩ ꯑꯃ ꯆꯦꯔꯩ ꯍꯥꯏꯕꯗꯣ
ꯑꯣ ꯆꯦꯔꯤ ꯕ꯭ꯂꯨꯁꯇꯨꯗꯨꯔꯥ
ꯅꯠꯇꯦ ꯅꯠꯇꯦ ꯆꯦꯔꯩ ꯆꯦꯔꯩ ꯆꯦꯔꯩ
ꯑꯩ ꯇꯥꯗ꯭ꯔꯤ ꯑꯗꯨꯏ ꯑꯗꯨꯏ ꯂꯩꯗꯣꯏꯁꯦ
ꯏꯁ ꯅꯣꯏ ꯊꯣꯡꯒꯥꯟꯒꯤ ꯑꯁꯤꯗ ꯅꯣꯏꯒꯤ ꯌꯨꯝ ꯊꯪꯅꯕꯒꯤ ꯊꯣꯡꯒꯥꯟꯒꯤꯗꯒ ꯁꯥꯠꯄ ꯄꯤꯡ ꯀꯂꯔ ꯁꯥꯠꯄꯗꯣ ꯍꯩ
ꯑꯣ ꯑꯣ ꯈꯪ ꯈꯪꯉꯦ ꯑꯗꯨꯗꯣ ꯑ ꯑꯣ ꯑꯗꯣ ꯊꯥꯏꯅ ꯑꯩꯈꯣꯏꯗꯁꯨ ꯍꯧꯔꯝꯃꯦ ꯑꯩꯈꯣꯏ ꯊꯣꯡꯒꯜꯗꯁꯨ ꯑꯗꯨꯗ
ꯎꯝ ꯑꯗꯨꯒꯤ ꯑꯥ ꯆꯦꯔꯩ ꯁꯦ ꯑꯩꯈꯣꯏꯒꯤ ꯀꯃꯥꯏꯅ ꯇꯧꯒꯦ ꯍꯥꯏꯔꯒ ꯄꯤꯡ ꯑꯗꯒꯤ ꯋꯥꯏꯠ ꯑꯗꯨꯒꯤꯁꯤꯗ ꯃꯥꯏ ꯃꯈꯜꯁꯤꯗꯅꯦ ꯃꯥꯥꯏꯒꯤ ꯚꯦꯔꯥꯏꯇꯤ ꯀꯆꯔꯠ ꯇꯔꯦꯠ ꯅꯤꯄꯥꯜꯃꯨꯛ ꯁꯨꯏꯑꯕ ꯌꯦꯜꯂꯣ ꯁꯨ ꯑꯗꯨꯒ ꯕꯦꯕꯤ ꯄꯤꯡ ꯑꯗꯨꯒ ꯂꯥꯏꯠ ꯄꯤꯡ ꯑꯗꯨꯒ ꯑꯥ ꯑꯗꯨꯒ ꯋꯥꯏꯠ ꯌꯦꯂꯣꯗꯁꯨ ꯌꯥꯛꯁꯟꯕ ꯋꯥꯎꯗꯕ ꯁꯨꯃꯥꯏꯅ ꯃꯣꯏꯒꯤ ꯚꯦꯔꯥꯏꯇꯤꯁꯦ ꯇꯔꯥꯃꯨꯛ ꯍꯥꯏꯇꯥꯔꯦꯅꯦ ꯚꯦꯔꯥꯏꯇꯤ ꯇꯔꯥꯃꯨꯛꯁꯦ ꯑꯁ ꯀꯃꯥꯏꯅ ꯇꯧꯒꯦ ꯍꯥꯏꯔꯒ ꯃꯩꯁꯦ ꯄꯨꯟꯅ ꯊꯥꯃꯤꯟꯅꯕ ꯍꯥꯏꯇꯥꯔꯦ ꯄꯥꯝꯕꯤꯁꯦ ꯑꯩꯈꯣꯏꯒꯤ ꯄꯤꯛꯏꯉꯩꯗꯒꯤ ꯅꯁꯥꯔꯤꯗꯒꯤ ꯁꯨꯃꯥꯏꯅ ꯁꯦꯝꯒꯠꯂꯥꯛꯑꯒ ꯑꯥ ꯊꯥꯕꯁꯤꯒꯤ ꯄ꯭ꯔꯣꯁꯦꯁꯁꯦ ꯂꯣꯏꯅ ꯇꯧꯔꯒ ꯃꯄꯨꯡ ꯃꯔꯤ ꯐꯖꯅ ꯍꯧꯖꯤꯛꯁꯦ ꯐꯥꯔ ꯍꯧꯔꯦꯕ
ꯑ ꯑꯗꯨꯏꯁꯦ ꯃꯣꯏꯁꯦ ꯀꯩꯅꯣ ꯇꯧꯍꯧꯕ꯭ꯔꯥ ꯍꯥꯏꯗꯤ ꯑꯩꯈꯣꯏꯅ ꯂꯩꯒꯨꯝꯕ ꯆꯥꯔ ꯁꯦꯝꯕꯗꯣ ꯃꯣꯏꯁꯨ ꯆꯥꯔ ꯌꯣꯜꯍꯧꯕ꯭ꯔꯕ
ꯆꯥꯔꯖꯁꯨ ꯌꯣꯜꯍꯧꯋꯦ ꯃꯣꯏꯒꯤꯗꫭ
ꯑꯣ ꯑꯣ ꯑꯣ ꯑꯣ ꯑꯩ ꯈꯪ ꯈꯪꯉꯦ ꯑꯗꯨ ꯃꯐꯝꯗꯣ ꯑꯩ ꯁꯣꯁꯦꯜ ꯃꯦꯗꯤꯌꯥꯗ ꯎꯈ꯭ꯔꯦ ꯑꯗꯨꯗꯣ ꯃꯐꯝꯗꯤ ꯗꯥꯏꯔꯦꯛ ꯈꯪꯗꯕ ꯃꯣꯏꯅ ꯆꯥꯔꯒꯨꯝꯕ ꯁꯦꯝꯃ ꯌꯣꯟꯕꯁꯨ ꯑꯩ ꯊꯦꯡꯅꯈ꯭ꯔꯦꯕ
ꯑ ꯑꯗꯨꯒꯤ ꯃꯐꯝꯁꯦ ꯂꯩꯗꯣ ꯁꯥꯠꯂꯕꯅꯤꯅ ꯃꯐꯝꯁꯦ ꯌꯥꯝ ꯐꯖꯩꯌꯦꯕ ꯑꯩꯈꯣꯏꯁꯦ
ꯑꯥ ꯑꯥ
ꯎꯝ ꯀꯩꯅꯣ ꯑꯣꯏꯅ ꯇꯧꯕ ꯍꯥꯏꯇꯥꯔꯦ ꯎꯝ ꯄꯤꯛꯅꯤꯛꯀꯤ ꯇꯥꯏꯞꯇ ꯁꯨꯝ ꯆꯠꯄ ꯍꯥꯏꯇꯥꯔꯦꯅꯦ ꯑꯩꯈꯣꯏ ꯏꯃꯥꯟꯅꯕꯤꯁꯤꯡꯁꯤꯒ ꯄꯨꯜꯂꯒꯀꯣ
ꯍꯣꯏꯅꯦ ꯍꯣꯏꯅꯦ ꯄꯤꯛꯅꯤꯛꯀꯤ ꯃꯑꯣꯡꯅꯦꯕ ꯆꯥꯛ ꯀꯥꯗ ꯆꯥꯕ ꯑꯣꯏꯔꯗꯤꯀꯣ
ꯑꯗꯨ ꯀꯌꯥꯝ ꯅꯨꯡꯉꯥꯏꯒꯦ ꯍꯥꯏꯕ ꯃꯇꯝꯗ ꯑꯩꯈꯣꯏꯒꯤ ꯏꯃꯥꯟꯅꯕꯤꯁꯤꯡꯁꯤꯁꯨ ꯑꯌꯥꯕꯕꯤꯅꯤꯗꯣ ꯂꯥꯡꯕ ꯑꯗꯨ ꯄꯥꯝꯖꯈ꯭ꯔꯕ ꯄꯣꯠꯅꯦꯕ
ꯍꯣꯏꯅꯦ ꯑꯗꯨꯕꯨꯗꯤ ꯀꯩꯅꯣ ꯄꯤꯛꯅꯤꯛ ꯆꯠꯄ ꯍꯥꯏꯁꯦ ꯁꯨꯝ ꯂꯥꯡꯉꯨꯒꯦ ꯅꯣꯛꯎꯒꯦꯅ ꯆꯠꯂꯤ ꯉꯥꯛꯇꯅꯤ
ꯑꯗꯨꯒ ꯑꯁ ꯍꯁ ꯌꯥꯝ ꯅꯨꯡꯉꯥꯏꯈ꯭ꯔꯦ ꯃꯐꯝꯗꯨꯗ ꯑꯩꯈꯣꯏꯁꯦ ꯑꯗꯨ ꯃꯐꯝꯗ ꯆꯠꯂꯒ ꯑꯇꯣꯞꯄ ꯃꯐꯝꯗ ꯆꯠꯁꯦ ꯍꯅ ꯑꯗꯨꯃꯥꯏꯅ ꯍꯥꯏꯅꯕꯅꯦꯕ ꯑꯗꯣ ꯍꯧꯖꯤꯛꯀꯤ ꯃꯐꯝꯁꯦ ꯐꯖꯃꯟꯗꯅ ꯑꯇꯣꯞꯄ ꯃꯐꯝꯗ ꯍꯦꯟꯗꯣꯛꯇ꯭ꯔꯤ ꯑꯗꯨꯝ ꯌꯥꯩꯁꯟꯈꯩ ꯅꯨꯃꯤꯠ ꯁꯦꯝꯃ ꯍꯧꯖꯤꯛꯀꯤ ꯒꯥꯔꯗꯦꯟꯁꯤꯗ ꯑꯗꯒꯤ ꯑꯩꯈꯣꯏ ꯆꯠꯃꯤꯟꯅꯔꯤ ꯄꯥꯔꯇꯤꯗꯨꯁꯨ ꯐꯣꯇꯣ ꯔꯤꯜꯁꯇ ꯉꯥꯎꯖꯕꯤꯅꯤꯗꯣ
ꯑ
ꯑꯗꯨꯅ ꯑꯃꯒꯤ ꯑꯃꯨꯛ ꯈꯔ ꯈꯔ ꯄꯣꯇꯣ ꯅꯝꯃꯤꯉꯦ ꯇꯧꯔꯤꯉꯩꯗ ꯃꯇꯝꯁꯦ ꯂꯣꯏꯅ ꯅꯨꯃꯤꯠ ꯇꯥꯈꯤꯕ ꯈꯪꯍꯧꯗꯕ ꯍꯥꯏꯇꯥꯔꯦ ꯑꯩꯈꯣꯏꯅ ꯁꯨꯝ ꯂꯩꯗꯅ ꯑꯩꯈꯣꯏꯅ ꯌꯥꯝ ꯌꯧꯍꯟꯅꯤꯡꯕ ꯃꯇꯝꯗ ꯌꯧꯔꯛꯑꯒ ꯂꯣꯏꯈꯤꯕ ꯈꯪꯍꯧꯗꯕꯗꯣ ꯑꯗꯨꯃꯥꯏꯅ ꯇꯧꯗꯅ ꯉꯁꯤꯁꯤꯁꯨ ꯌꯥꯝ ꯅꯨꯡꯉꯥꯏꯃꯟꯈꯤꯗꯅ ꯃꯇꯝꯁꯦ ꯂꯣꯏꯈꯤꯕ ꯈꯪꯍꯧꯗꯕ ꯍꯥꯏꯇꯥꯔꯦ
ꯑꯣ ꯑꯗꯨꯗꯤ ꯏꯆꯦꯅ ꯒꯥꯔꯤ ꯊꯧꯔꯛꯑꯦ ꯏꯆꯦ ꯏꯆꯦ ꯀꯥꯔ ꯑꯃ ꯂꯩꯗꯥꯏꯅꯦ
ꯍꯣꯏ ꯑꯩꯅ ꯊꯧꯔꯦ ꯑꯗꯨꯒ ꯑꯩꯈꯣꯏ ꯃꯌꯥꯝꯁꯤꯒ ꯆꯠꯃꯤꯟꯅꯔꯦꯕ
ꯑꯥ ꯅꯪꯏ ꯈꯥꯏꯔꯦ ꯑꯗꯨꯗꯤ ꯃꯩ ꯇꯥꯔꯦꯅꯦ
ꯑꯁ ꯑꯔꯣꯏꯕꯤꯅꯦꯍ ꯑꯩꯈꯣꯏ ꯄꯥꯔꯇꯤꯁꯤꯗꯤꯕꯀꯣ ꯂꯥꯡꯕꯗꯒꯤ ꯆꯥꯕꯗꯒꯤ ꯊꯥꯛꯄꯗꯒꯤ ꯑꯁ ꯄꯥꯝꯖꯈ꯭ꯔꯕ ꯀꯣꯏꯕ ꯆꯠꯄꯁꯤꯅ ꯃꯍ ꯍꯦꯜꯂꯦꯛꯁꯦ ꯄꯥꯝꯃꯦꯕ ꯑꯩꯈꯣꯏꯁꯦ
ꯍꯣꯏꯅꯦ ꯎꯝ
ꯀꯦ ꯍꯥꯏꯕ ꯃꯇꯝꯗ ꯀꯃꯥꯏꯅ ꯇꯧꯒꯦ ꯍꯥꯏꯕ ꯃꯇꯝꯗꯀꯣ ꯑꯩꯈꯣꯏꯗꯤ ꯁꯨꯝ ꯁꯤꯗꯒꯤ ꯊꯧꯗꯔꯛꯑꯦ ꯑꯗꯨꯒ ꯊꯧꯊꯔꯒ ꯃꯐꯝꯁꯦ ꯃꯣꯏꯒꯤ ꯂꯝꯕꯤꯗꯣ ꯈꯔꯗꯤ ꯅꯨꯡꯉꯥꯏꯕꯗꯤ ꯋꯥꯠꯂꯦ ꯍꯥꯏꯗꯤ ꯑꯩꯈꯣꯏꯒꯤ ꯎ ꯀꯣꯏꯂꯥꯁꯦ ꯈꯔ ꯈꯔ ꯀꯥꯏꯔꯕꯒꯤ ꯈꯔꯗꯤ ꯅꯨꯡꯉꯥꯏꯇꯦꯕꯀꯣ
ꯑ
ꯑꯗꯨ ꯅꯨꯡꯉꯥꯏꯇ꯭ꯔꯁꯨ ꯅꯨꯡꯉꯥꯏꯇꯅ ꯑꯗꯨꯝ ꯊꯧ ꯇꯔꯦ
ꯑꯥꯎ
ꯑꯗꯨꯒ ꯃꯐꯝꯗ ꯎꯁꯤꯟꯅꯁꯤꯟꯅꯗꯤ ꯌꯧꯔꯦ
ꯑ
ꯑꯗꯨꯒ ꯃꯣꯏꯒꯤꯗꯣ ꯎꯝ ꯇꯤꯀꯦꯠꯁꯨ ꯂꯧꯋꯦ ꯃꯤ ꯑꯃꯗ ꯂꯨꯄꯥ ꯀꯨꯟꯊ꯭ꯔꯥ ꯀꯨꯟꯊ꯭ꯔꯥ ꯂꯧꯋꯦ ꯑꯗꯨꯒ ꯀꯔꯤꯒꯤꯅ ꯂꯨꯄꯥ
ꯀꯨꯟꯗ ꯑꯣꯏꯔ ꯃꯥꯜꯂꯦ
ꯑꯣ ꯑꯗꯨꯗꯤ ꯅꯨꯡꯉꯥꯏꯈ꯭ꯔꯦꯅꯦ ꯏꯆꯦ ꯍꯗꯤ ꯐꯖꯅ ꯂꯥꯡꯊꯔꯦꯅꯦ
ꯑꯗꯨꯃꯥꯏꯅ ꯇꯧꯔꯒ ꯆꯠꯂꯦ ꯐꯖꯅ ꯅꯨꯡꯉꯥꯏꯈ꯭ꯔꯦ ꯉꯁꯤ ꯅꯨꯃꯤꯠꯁꯦ
ꯎꯝ
ꯑꯗꯣ ꯅꯣꯏꯁꯨ ꯅꯍꯥꯟ ꯀꯗꯥꯏꯗꯅꯣ ꯀꯣꯏꯔꯨ ꯆꯠꯂꯨꯏꯅ ꯍꯥꯏꯒꯦꯗꯥꯏꯅꯦ
ꯆꯠꯂꯦ ꯏꯆꯦ ꯀꯩꯅꯣꯗꯅꯤ ꯑ ꯎꯈ꯭ꯔꯨꯜꯗꯅꯤ ꯏꯆꯦ
ꯑꯦ ꯎꯈ꯭ꯔꯨꯜꯗ ꯎꯈ꯭ꯔꯨꯜꯗ ꯀꯔꯤ ꯌꯦꯡꯕ ꯑꯃ ꯂꯩꯒꯦ
ꯁꯤꯔꯣꯏ ꯂꯤꯂꯤ ꯂꯩꯗꯅ
ꯁꯤꯔꯣꯏ ꯂꯤꯗꯤ ꯌꯦꯡꯕ ꯆꯠꯂꯕ
ꯍꯣꯏ ꯎꯈ꯭ꯔꯨꯜꯗ ꯑꯩꯒꯤ ꯏꯃꯥꯟꯅꯕ ꯑꯃ ꯂꯩꯕ
ꯎꯝ
ꯑꯗꯣ ꯃꯥꯅ ꯂꯥꯛꯑꯣ ꯂꯥꯛꯑꯣꯅ ꯍꯥꯏꯕ ꯑꯗꯨꯒꯤ ꯑꯩꯁꯦ ꯑꯁ ꯆꯠꯇ꯭ꯔꯗꯤ ꯅꯨꯡꯉꯥꯏꯔꯣꯏꯅ ꯑꯗꯨꯃꯥꯏꯅ ꯇꯧꯗꯅ ꯑꯩꯁꯦ ꯆꯠꯂꯨꯕꯅꯦ ꯌꯥꯝ ꯅꯨꯡꯉꯥꯏ ꯏꯆꯦ ꯎꯈ꯭ꯔꯨꯜꯁꯦ ꯌꯥꯝ ꯏꯪꯉꯦ ꯑꯖꯤꯗꯒꯤ ꯃꯣꯏꯗ ꯂꯩꯕ ꯃꯤꯁꯤꯡꯁꯦ ꯊꯥꯎ ꯆꯥꯗꯕꯩꯅꯤ ꯈꯪꯗꯦ ꯑꯗꯒꯤ ꯋꯦꯗꯔꯅꯅꯤꯅꯤ ꯈꯪꯗꯦ ꯑꯗꯒꯤ ꯃꯥꯒꯤ ꯍꯤꯨꯃꯤꯗꯤꯇꯤꯅꯅꯤ ꯈꯪꯗꯦ ꯑꯁ ꯃꯁꯛꯁꯤꯡꯁꯦ ꯂꯣꯏ ꯐꯖ ꯐꯖꯔꯒ ꯍꯥꯏꯗꯤ ꯐꯖꯕ ꯍꯥꯏꯗꯤ ꯐꯖꯕ ꯑꯃꯅꯃꯛ ꯍꯥꯏꯗꯤ ꯊꯝꯈ꯭ꯔꯒ ꯀꯨꯆꯨꯁꯤꯡꯁꯦ ꯂꯣꯏ ꯁꯦꯡꯉꯦꯕ ꯀꯨꯆꯨ ꯀꯨꯃꯦꯟꯁꯦ ꯀꯩꯅꯣꯒꯤ ꯀꯨꯆꯨ ꯃꯑꯣꯡꯅꯦꯕ ꯎꯝ ꯑꯩꯈꯣꯏꯒꯤ ꯑ ꯎꯝ ꯈꯤꯇꯪ ꯉꯥꯡꯂꯞ ꯇꯧꯔꯒ ꯀꯨꯆꯨꯁꯦ ꯈꯤꯇꯪ ꯀꯨꯆꯨꯁꯦ ꯄꯥꯔꯞ ꯇꯧꯋꯦꯕ ꯍꯥꯏꯗꯤ ꯑꯩꯈꯣꯏꯒꯤ ꯏꯁꯀꯤꯟ ꯃꯑꯣꯡꯁꯦ ꯈꯤꯇꯪ ꯄꯥꯔꯞ ꯇꯧꯕ ꯐꯥꯔꯞ ꯍꯥꯏꯗꯤ ꯉ ꯗꯥꯏꯔꯦꯛ ꯉꯧꯕ ꯅꯠꯇꯦꯕ ꯀꯝꯄ꯭ꯂꯦꯛꯁꯟ ꯌꯥꯝ ꯐꯖꯕꯒꯤ ꯁꯀꯤꯟꯗꯣ ꯑꯣꯏꯕ ꯃꯣꯏꯁꯤꯡꯁꯦ
ꯎꯝ
ꯑꯗꯨꯃꯥꯏꯅ ꯂꯩꯍꯧꯔꯤꯕ ꯃꯤꯁꯤꯡꯗꯣ ꯃꯣꯏꯒꯤ ꯃꯣꯏꯁꯨ ꯑꯗꯨꯝ ꯊꯕꯛ ꯁꯨꯏꯌꯦꯕꯀꯣ ꯊꯕꯛ ꯁꯨꯔꯁꯨ ꯃꯣꯏꯒꯤ ꯑ ꯈꯪꯗꯦ ꯃꯣꯏꯅ ꯆꯥꯕ ꯆꯤꯟꯖꯥꯛꯇꯨ ꯌꯥꯝ ꯆꯝꯕꯩꯔꯥ ꯈꯪꯗꯦ ꯃꯣꯏꯗꯤ ꯑꯆꯝꯕ ꯆꯥꯏꯌꯦꯕ ꯑꯆꯝꯕ ꯍꯥꯏꯔꯗꯤ ꯁꯥ ꯉꯥ ꯊꯣꯡꯕꯗꯅ ꯑꯗꯨꯝ ꯆꯥꯖꯔꯒꯁꯨ ꯉꯁꯤ ꯅꯣꯡꯃꯒꯤ ꯍꯥꯏꯕ ꯆꯝꯊꯣꯡꯗ ꯆꯥꯔꯁꯨ ꯑꯗꯨꯃꯥꯏꯅ ꯊꯥꯎꯁꯨ ꯄꯥꯛ ꯉꯧꯗꯦꯕ ꯃꯣꯏꯁꯦ
ꯎꯝ
ꯑꯗꯨꯃꯥꯏꯅ ꯑꯗꯨꯃꯥꯏꯅ ꯇꯧꯋꯦ ꯌꯥꯝ ꯅꯨꯡꯉꯥꯏ ꯖꯔꯅꯤꯁꯤꯆꯦ ꯁꯨꯃꯥꯏꯅ ꯇꯧꯔꯒ ꯑꯗꯨꯝ ꯏꯝꯐꯥꯜꯗꯒꯤ ꯑꯗꯨꯝ ꯍꯥꯏꯗꯣꯛꯈ꯭ꯔꯦꯗꯅ ꯏꯝꯐꯥꯜꯗꯒꯤ ꯑꯁꯣꯝ ꯂꯣꯝꯗ ꯍꯥꯏꯈ꯭ꯔꯒ ꯑꯗꯨꯝ ꯆꯠꯂꯒ ꯑꯗꯨꯝ ꯊꯦꯡꯅꯔꯦ ꯃꯤꯁꯤꯡꯗꯣ ꯑꯗꯨ ꯆꯤꯡꯗ ꯂꯩꯕꯁꯤ ꯁꯦ ꯌꯥꯝꯅ ꯋꯥꯏꯑꯦꯕ ꯃꯣꯏꯁꯦ ꯏꯅꯥꯛ ꯈꯨꯟꯕ ꯃꯤ ꯈꯔꯅ ꯑꯗꯨꯝ ꯈꯨꯟꯒꯤꯕ ꯑꯗꯒꯤ ꯄꯩꯁꯥ ꯄꯥꯏꯕ ꯃꯤꯅ ꯑꯗꯨꯝ ꯅꯨꯡꯉꯥꯏꯒꯤꯈꯤꯕ ꯋꯥꯅꯤ ꯂꯥꯏꯔꯤꯛ ꯇꯝꯕ ꯃꯤꯅ ꯑꯗꯨꯝ ꯑ ꯇꯃ ꯂꯩꯕ ꯋꯥꯅꯤ ꯈꯨꯟ ꯃꯅꯨꯡꯗ ꯈꯨꯟꯗꯒ ꯃꯅꯨꯡꯗꯒ ꯆꯪꯕ ꯈꯨꯟ ꯃꯅꯨꯡꯗ ꯂꯩꯕ ꯃꯤꯁꯤꯡꯁꯦ ꯊꯕꯛ ꯁꯨꯐꯝ ꯂꯩꯇꯕ ꯑꯗ ꯀꯉꯥꯎꯅ ꯂꯩꯕ ꯀꯪꯉꯥꯎꯅꯕ ꯍꯥꯏꯗꯤ ꯄꯥꯝꯒꯨꯝꯕꯗ ꯊꯕꯛ ꯁꯨꯔ ꯂꯩꯕ ꯑꯗꯨꯃꯥꯏꯅ ꯈꯛꯇ ꯑꯗꯨ ꯉꯥꯛꯇꯅꯦꯕ ꯃꯣꯏꯒꯤ ꯁꯦꯟꯊꯣꯛ ꯂꯝꯕꯤꯁꯦ ꯑꯌꯥꯝꯕꯅ ꯑ ꯑꯩꯈꯣꯏꯒꯤ ꯁꯤꯡ ꯆꯜꯂꯒ ꯁꯤꯡ ꯌꯣꯟꯕ ꯑꯗꯒꯤ ꯃꯩꯇꯥꯟ ꯄꯨꯊꯣꯛꯄ ꯑꯗꯨꯃꯥꯏꯅ ꯑꯌꯥꯕ ꯇꯧꯋꯦ ꯑꯗꯣ ꯊꯥꯏꯅꯗꯤ ꯑꯗꯨꯃꯥꯏꯅ ꯇꯧꯔꯁꯨ ꯍꯧꯖꯤꯛꯀꯥꯟꯁꯤꯗꯤ ꯑꯗꯨꯝ ꯑꯩꯈꯣꯏꯒꯤ ꯆꯤꯡꯗ ꯄꯥꯜꯂꯤꯕ ꯁꯤꯡꯁꯤꯡꯁꯤꯁꯨ ꯍꯧꯖꯤꯛꯇꯤ ꯍꯧꯖꯤꯜꯂꯛꯇ꯭ꯔꯦꯗꯣ ꯑꯗꯨꯅ ꯃꯣꯏ ꯁꯦꯟꯊꯣꯛ ꯂꯝꯕꯤꯁꯦ ꯌꯥꯝ ꯋꯥꯏ ꯑꯗꯨꯅ ꯃꯆꯥ ꯃꯁꯨꯁꯨ ꯂꯥꯏꯔꯤꯛ ꯇꯝꯃ ꯅꯕ ꯍꯣꯠꯅꯕ ꯑꯗꯒꯤ ꯃꯤ ꯇꯣꯂꯣꯞ ꯆꯥꯅꯕ ꯍꯣꯠꯅꯕ ꯑꯗꯒꯤ ꯃꯣꯏꯒꯤ ꯑꯃ ꯑ ꯈꯨꯗꯝ ꯑꯣꯏꯅ ꯑ ꯃꯣꯏꯖꯦ ꯀꯩꯅꯣ ꯇꯧꯋꯦꯕ ꯍꯥꯏꯗꯤ ꯊꯕꯛ ꯑꯃꯅ ꯊꯕꯛ ꯇꯧꯈ꯭ꯔꯗꯤ ꯑ ꯑꯃꯅ ꯊꯕꯛ ꯇꯧꯈ꯭ꯔꯗꯤ ꯁꯨꯝ ꯄꯣꯡꯕꯒꯤ ꯃꯑꯣꯡꯗ ꯑꯗꯒꯤ ꯏꯒꯣ ꯍꯥꯏꯒꯗ꯭ꯔꯥ ꯀꯩꯅꯣꯃꯩꯇꯧ ꯇꯧꯅꯩꯑꯕ ꯃꯣꯏꯁꯦ ꯑꯩꯅ ꯁꯨꯝ ꯎꯕꯗꯀꯣ ꯃꯤ ꯂꯣꯏꯅ ꯇꯧꯔꯝꯒꯗꯕ ꯇꯤ ꯅꯠꯇꯦ ꯑꯗꯨꯕꯨ ꯑꯩꯅ ꯑꯗꯨꯃꯥꯏꯅ ꯃꯣꯏꯒꯤ ꯁꯔꯥꯎꯟꯗꯤꯡꯗꯨ ꯎꯕꯗꯅꯦ ꯁꯨꯝ ꯊꯕꯛ ꯑꯃ ꯇꯧꯒꯤꯕ ꯃꯤ ꯑꯃꯅ ꯊꯕꯛ ꯇꯧꯈ꯭ꯔꯗꯤ ꯃꯣꯏꯒꯤ ꯏꯒꯣ ꯑꯃ ꯈꯤꯇꯪ ꯂꯩꯖꯩꯑꯦꯕ ꯑꯩꯈꯣꯏ ꯃꯩꯇꯩꯁꯨ ꯇꯧꯕꯗꯤ ꯇꯧꯔꯝꯒꯅꯤ ꯑꯗꯨꯕꯨ ꯈꯪꯗꯦꯕꯀꯣ ꯑꯗꯨꯃꯥꯏꯅ ꯂꯩ ꯑꯩꯅ ꯁꯨꯝ ꯎꯔꯛꯄ
ꯀꯩꯅꯣ ꯇꯧꯕ ꯀꯩꯅꯣ ꯇꯧꯕ ꯑꯗꯨꯗꯤ ꯑꯩꯈꯣꯏꯅ ꯑꯗꯨꯗꯥꯅ ꯍꯥꯏꯕ ꯀꯩꯅꯣ ꯇꯧꯕ ꯌꯥ ꯅꯠꯇꯦꯗ ꯑꯩꯅ ꯁꯨꯝ ꯇꯥꯅꯤꯡꯕꯗꯤ ꯁꯨꯝ ꯃꯐꯝꯗꯨꯒꯤ ꯐꯖꯕ ꯒꯤ ꯀꯃꯥꯏ ꯀꯃꯥꯏ ꯇꯧꯕ ꯑꯗꯨꯃꯥꯏꯅ ꯐꯖꯕꯒꯤ ꯃꯇꯥꯡꯗꯨꯗ ꯈꯪꯅꯤꯡꯕ ꯋꯥꯅꯤ
ꯃꯐꯝ ꯃꯐꯝꯒꯤ ꯋꯥꯗꯤ ꯃꯅꯤꯄꯨꯔꯅꯤꯗꯅ ꯏꯆꯦ ꯐꯖꯗꯕ ꯃꯐꯝ ꯑꯃꯐꯥꯎ ꯂꯩꯇꯕꯅꯤ ꯄꯨꯔ ꯍꯥꯏꯁꯦ ꯆꯤꯡ ꯆꯤꯡꯡꯂꯣꯟ ꯃꯥꯄꯜꯟꯅ ꯀꯣꯏꯁꯟꯕ ꯃꯐꯝꯅꯤ ꯑꯗꯒꯤ ꯌꯦꯡꯕ ꯈꯨꯗꯤꯡꯃꯛꯇ ꯃꯤꯠꯁꯦ ꯃꯤꯠ ꯃꯤꯠ ꯎꯏꯁꯟꯅꯤꯡꯕ ꯑꯃꯐꯥꯎ ꯐꯥꯎꯗꯕꯅꯤ ꯃꯤꯠꯁꯦ ꯑꯗꯨꯝ ꯄꯥꯡꯊꯣꯛꯑ ꯂꯩꯅꯤꯡꯕ ꯃꯐꯝ ꯉꯥꯛꯇꯅꯤ ꯎꯜꯈꯨꯜꯁꯨ ꯌꯥꯝ ꯐꯖꯩ ꯆꯤꯡꯃꯥꯏ ꯀꯩꯀꯥꯗꯨꯅ ꯃꯔꯣ ꯑꯃ ꯐꯖꯔꯤꯕ ꯑꯗꯒꯤ ꯑꯁ ꯄꯤꯛꯅꯤꯛ ꯄꯤꯛꯅꯤꯛ ꯆꯠꯄ ꯌꯥꯕ ꯃꯐꯝ ꯃꯌꯥꯝ ꯂꯩꯍꯧꯋꯤ ꯑꯩꯈꯣꯏꯅ ꯑꯗꯨꯗꯒ ꯂꯩꯔꯝꯃꯗꯤ ꯏꯆꯦ ꯑꯩꯈꯣꯏꯁꯨ ꯆꯠꯀꯗꯖꯤꯗꯤ ꯑꯗꯨꯗꯒꯤ ꯑꯗꯨꯃꯥꯏꯅ ꯃꯐꯝ ꯃꯐꯝꯗ ꯌꯥꯝ ꯐꯖꯩ
ꯑꯣ
ꯑꯗꯣ ꯏꯆꯦ ꯑꯩ ꯀꯩꯅꯣꯝꯇꯒ ꯏꯆꯦꯗꯩ ꯀꯩꯝꯇꯒ ꯍꯪꯅꯤꯡꯉꯤꯅꯤꯅꯦ
ꯍꯥꯏꯌꯣ
ꯎꯝ ꯑꯩꯁꯤꯕꯨ ꯍꯪꯉꯁꯤꯔ ꯈꯪꯗꯦꯅꯦ ꯑꯩ ꯀꯩꯅꯣꯃ ꯄꯥꯝꯕ ꯍꯥꯏꯗꯤ ꯑ ꯂꯩ ꯑꯃ ꯏꯆꯦꯗ ꯁꯨꯝ ꯈꯪꯕ꯭ꯔꯥ ꯈꯣꯠꯄ꯭ꯔꯥꯅ ꯍꯪꯒꯦ ꯇꯧꯕ ꯂꯩ ꯑꯃ ꯑꯩꯅ ꯌꯥꯝ ꯄꯥꯝꯕ ꯂꯩ ꯑꯃ ꯂꯩꯌꯦꯕ
ꯎꯝ
ꯑꯩꯈꯣꯏꯒꯤ ꯏꯆꯦ ꯊꯥꯕꯜ ꯂꯩꯒꯦ ꯍꯥꯏꯅꯕꯗꯣ ꯃꯅꯝ ꯌꯥꯝ ꯅꯨꯡꯁꯤꯗꯅ ꯃꯥꯁꯦ ꯑꯗꯨ ꯃꯥꯁꯦ ꯀꯃꯥꯏꯅ ꯍꯥꯏꯗꯤ ꯄꯥꯟꯕ ꯈꯣꯠꯄ ꯃꯇꯝ ꯑꯗꯒꯤ ꯀꯔꯝ ꯀꯥꯟꯗ ꯄꯥꯟꯕ ꯖꯥꯠꯅꯣ ꯑꯗꯨꯃꯥꯏꯅ ꯑꯩ ꯑꯗꯨꯒꯤ ꯆꯥꯔꯁꯨ ꯄꯥꯝꯕ ꯑꯗꯨ ꯏꯆꯦ ꯑꯣꯏꯅ ꯈꯪꯕ ꯂꯩꯕ꯭ꯔꯥ ꯑꯗꯒꯤ ꯃꯥꯒꯤ ꯃꯇꯝ ꯀꯩꯀꯥ ꯑꯗꯨꯃꯥꯏꯅ ꯄꯥꯝꯕ ꯍꯥꯏꯗꯤ ꯃꯥꯒꯤ ꯃꯐꯝꯗꯣ ꯀꯥꯏꯗ ꯄꯥꯜꯂꯤ ꯀꯔꯝꯕ ꯃꯇꯝꯗ ꯄꯥꯜꯂꯤ ꯃꯥꯒꯤ ꯄꯥꯟꯕ ꯃꯇꯝꯗ ꯀꯃꯥꯏꯅ ꯇꯧꯏ ꯑꯗꯒꯤ ꯃꯥꯒꯤ ꯃꯅꯝ ꯍꯥꯏꯗꯤ ꯏꯆꯦ ꯑꯣꯏꯅ ꯈꯪꯕ ꯃꯐꯝꯒ ꯂꯩꯕ꯭ꯔꯥ ꯆꯥꯔ ꯂꯐꯝ ꯑꯗꯨꯗꯣ ꯌꯥꯝ ꯄꯥꯝꯕ ꯊꯥꯕꯥꯜ ꯂꯩ ꯍꯥꯏꯗꯤ ꯃꯤꯅꯒ ꯍꯥꯏꯅꯩꯗꯅ ꯏꯁꯩꯗꯒ ꯊꯥꯕꯜ ꯂꯩ ꯃꯅꯝꯒ ꯌꯥꯝ ꯁꯛꯅꯩꯗꯅ ꯃꯅꯝꯗꯣ ꯌꯥꯝ ꯅꯨꯡꯁꯤꯕꯅꯦꯕ ꯑꯩꯅ ꯄꯤꯛꯏꯉꯩꯗ ꯌꯥꯝꯅ ꯅꯨꯡꯁꯤꯕ ꯑꯗꯨꯒꯤꯗꯣ ꯍꯥꯏꯗꯤ ꯑꯗꯨꯝ ꯅꯝꯃꯦꯕ ꯑꯩꯈꯣꯏꯒꯤ ꯊꯥꯏꯅ ꯑꯩꯈꯣꯏꯅ ꯄꯤꯛꯏꯉꯩꯗ ꯊꯥꯕꯜ ꯂꯩꯁꯦ ꯑ ꯍꯥꯏꯗꯤ ꯍꯧꯔꯝꯃꯦꯕ ꯍꯥꯏꯇꯥꯔꯦꯅꯦ ꯑꯗꯨꯃꯥꯏꯅ ꯇꯧꯗꯅ ꯑꯗꯨꯅꯦ ꯑꯩꯅ ꯏꯆꯦꯗ ꯍꯪꯉꯛꯏꯁꯦ ꯊꯥꯕꯜ ꯂꯩꯁꯦ ꯏꯆꯦ ꯍꯣꯏ ꯑꯗꯥꯏꯗꯒ ꯄꯥꯟꯕ ꯂꯩꯕ꯭ꯔꯥ ꯅꯠꯇ꯭ꯔꯒ ꯃꯥꯒꯤ ꯃꯇꯝꯅ ꯀꯃꯥꯏꯅ ꯊꯥꯕ ꯃꯇꯝꯁꯦ ꯀꯃꯥꯏꯅ ꯇꯧꯏꯤ ꯀꯔꯝ ꯀꯥꯟꯗ ꯄꯥꯜꯂꯤ ꯑꯗꯨꯃꯥꯏꯅ ꯈꯣꯠꯄ ꯈꯣꯠ ꯑꯗꯨꯒꯤ ꯃꯥ ꯌꯣꯪ ꯃꯇꯧꯗꯣ ꯏꯆꯦꯗ ꯑꯩꯅ ꯍꯥꯡꯅꯤꯡꯕ ꯑꯗꯨ ꯂꯩꯗꯣ ꯑꯩ ꯌꯥꯝ ꯄꯥꯝꯃꯦꯕ
ꯑꯣ ꯑꯗꯨꯗꯤ